ꯍꯜꯂꯣ
ꯇꯥꯔꯕꯣ
ꯇꯥꯏꯌꯦ ꯇꯥꯏꯌꯦ
ꯀꯩꯏꯟꯖꯥꯡ ꯆꯥꯔꯕ
ꯉꯁꯤ ꯉꯁꯥꯏ ꯆꯥꯕꯗꯨꯕꯨ ꯀꯔꯤ ꯀꯥꯡꯁꯣꯏ ꯊꯣꯡꯕ ꯑꯣꯏ ꯃꯥꯜꯂꯦ ꯅꯪꯗꯤ
ꯑꯩ ꯍꯋꯥꯏ ꯊꯣꯡꯕ ꯑꯣꯏꯅ ꯆꯥꯏꯗ
ꯎꯝ ꯀꯩꯗꯧꯔꯤꯒꯦ ꯍꯧꯖꯤꯛꯄꯣ
ꯉꯁꯤꯗꯤ ꯂꯝꯁꯨꯨꯕꯤ ꯀꯣꯏꯊꯔꯨꯔꯒ ꯁꯜꯂ ꯇꯥꯔꯦ
ꯀꯩꯀꯩ ꯂꯝ ꯀꯣꯏꯗꯔꯨꯔꯒꯦ ꯍꯥꯏꯁꯤꯕꯣ
ꯊꯧꯕꯥꯜ ꯔꯥꯎꯟ ꯃꯔꯤ ꯃꯉꯥꯔꯛ ꯎꯡꯉꯨꯔꯦ ꯑꯣ ꯀꯃꯌꯥ ꯀꯣꯏꯔ ꯂꯥꯛꯑꯦ
ꯎꯝ
ꯅꯪ ꯉꯔꯥꯡꯗꯤ ꯀꯩꯅꯣ ꯂꯥꯛꯇ꯭ꯔ ꯃꯥꯜꯂꯦꯅꯦ
ꯉꯔꯥꯡꯗꯤ ꯂꯥꯛꯇ꯭ꯔꯦ ꯑꯩ ꯑꯁꯣꯝ ꯉꯔꯥꯡ ꯑꯁꯣꯝ ꯈꯣꯡꯖꯣꯝꯗ ꯆꯠꯊꯣꯛꯑꯦ ꯈꯣꯡꯖꯣꯝꯗ ꯎꯝ ꯊꯧꯔꯝ ꯇꯧꯕ ꯆꯠꯂꯦ
ꯑꯗꯨꯏꯔ ꯈꯪꯗꯦ ꯉꯔꯥꯡꯗꯤ ꯇꯥꯌꯥꯏ ꯉꯟꯅ ꯂꯥꯛꯏꯅꯦ
ꯎꯝ ꯉꯁꯤꯁꯨ ꯉꯜꯂꯛꯀꯅꯤꯌꯦ ꯉꯁꯤꯁꯦ ꯑꯩꯈꯣꯏꯒꯤ ꯕꯣꯜ ꯂꯩꯕꯗꯣ ꯕꯣꯟ ꯁꯤꯃꯤ ꯐꯥꯏꯅꯦꯜ ꯏꯁꯄꯦꯟꯒ ꯐ꯭ꯔꯥꯟꯁꯀ ꯂꯩꯕꯅꯤꯅ ꯄꯨꯡ ꯕꯥꯔꯣ ꯃꯈꯥꯏ ꯂꯩꯕꯅꯤꯅ ꯇꯌꯥꯏꯗꯣ ꯉꯟꯇꯥ ꯁꯥꯅꯅꯤ ꯄꯨꯡ ꯇꯔꯥ ꯊꯣꯏꯗꯤ ꯍꯧꯅꯤ ꯍꯥꯏꯕꯅꯤ ꯉꯁꯤꯗꯤ ꯏꯟꯁꯄꯦꯛꯇꯔ ꯇꯌꯥꯏꯗꯣ
ꯃꯥꯏ ꯅꯪ ꯈꯜꯂꯛꯑꯦ ꯃꯥꯁꯨ
ꯎꯝ ꯄꯨꯡ ꯇꯔꯥꯃꯥꯊꯣꯏꯗꯩ ꯍꯧꯔꯒ ꯕꯣꯜ ꯍꯧꯗ꯭ꯔꯤꯉꯩꯒꯤ ꯃꯃꯥꯡꯗ ꯀꯃꯦꯟꯒ ꯂꯣꯏ ꯄꯥꯕ ꯂꯣꯏꯊꯠꯂꯒ ꯔꯦꯗꯤꯑꯣ ꯃꯨꯠꯊꯠꯂ ꯃꯇꯨꯡꯗ ꯕꯣꯟ ꯐꯖꯅ ꯒ꯭ꯌꯥꯟ ꯇꯥꯅ ꯌꯦꯡꯅꯤ ꯍꯥꯏꯕꯅꯦꯕ
ꯑꯣ
ꯗꯨꯀꯤ ꯕꯣꯟ ꯅꯨꯡꯉ
ꯅꯣꯔꯤꯖꯥꯔꯣ
ꯀꯔꯦ ꯃꯥꯔ ꯍꯥꯏꯔꯗꯤ ꯃꯥ ꯀꯔꯤ ꯑꯣꯏꯔꯤꯅꯣ ꯈꯪꯗꯦꯕꯣ ꯏꯁꯄꯦꯟ ꯑꯣꯏꯖꯥꯠꯂꯣ ꯐ꯭ꯔꯥꯟꯁ ꯑꯣꯏꯖꯥꯠꯂꯣ ꯅꯍꯥꯟꯗꯤ ꯑꯥꯔꯖꯦꯟꯇꯤꯅꯥꯒ ꯁꯥꯟꯅꯕ ꯅꯨꯃꯤꯠꯇꯨꯗꯤ ꯃꯥ ꯑꯥꯔꯖꯦꯟꯇꯤꯅꯥ ꯌꯥꯝ ꯍꯥꯏꯈꯤꯕꯅꯤꯅꯦ ꯉꯁꯤꯗꯤ ꯈꯪꯗꯦꯅꯦ ꯐ꯭ꯔꯥꯟꯁ ꯀ ꯁꯄꯦꯜ ꯀꯔꯤ ꯑꯣꯏꯔꯤꯖꯥꯅꯣ
ꯀꯩꯅꯣꯒ ꯁꯥꯟꯅꯈ꯭ꯔꯕꯣ ꯏꯪꯂꯟꯒ ꯀꯩꯅꯣꯒ ꯑꯥꯔꯖꯦꯟꯇꯤꯅꯥꯒ ꯁꯥꯟꯅꯈ꯭ꯔꯕꯣ
ꯍꯌꯦꯡ ꯁꯥꯟꯅꯗꯣꯏꯅꯦ ꯑꯥꯔꯖꯦꯟꯇꯤꯅꯥꯒ ꯏꯪꯂꯦꯟꯒꯅ
ꯑꯣ ꯍꯌꯦꯡꯅꯤꯅ ꯃꯩ ꯍꯧꯗꯣꯏꯁꯦ
ꯎꯝ ꯉꯁꯤꯁꯨ ꯑꯗꯨꯝ ꯃꯩ ꯍꯧꯅꯤ ꯉꯁꯤ
ꯎꯝ
ꯉꯁꯤꯁꯨ ꯐꯖꯅ ꯊꯥꯅꯔꯝꯒꯅꯤ ꯉꯁꯤ ꯃꯥꯒꯤ ꯃꯥꯒꯤ ꯑꯄꯥꯝ ꯑꯄꯥꯝꯕ ꯀꯟꯇ꯭ꯔꯤꯗꯣ ꯈꯜꯂꯒ ꯅꯪꯗꯤ ꯀꯔꯤ ꯉꯁꯤꯁꯤꯕꯨ ꯀꯩꯅ ꯀꯔꯝꯕ ꯏꯁꯄꯦꯟꯗ ꯉꯝꯒꯗ꯭ꯔꯣ ꯐ꯭ꯔꯥꯟꯁꯅ ꯀꯔꯝꯕ ꯉꯝꯗꯧ ꯃꯥꯟꯒꯦ
ꯑꯩ ꯋꯥꯈꯜꯗꯗꯤ ꯐ꯭ꯔꯥꯟꯁꯅ ꯈꯔꯗꯤ ꯇꯧꯒꯗ ꯃꯥꯜꯂꯤꯅꯦ
ꯎ ꯐ꯭ꯔꯥꯟꯁꯁꯦ ꯌꯥꯝꯅꯤꯡꯤꯡꯉꯤ ꯍꯟꯗꯛꯇꯤ ꯃꯤ ꯑꯗꯨꯃꯥꯏꯅ ꯂꯣꯏ ꯍꯥꯏꯅꯩ ꯑꯗꯨꯕꯨ ꯍꯣꯔꯦꯟ ꯌꯦꯡꯉꯁꯤ
ꯅꯪꯗ ꯍꯌꯦꯡꯒꯤꯗꯨꯅꯤ ꯌꯥꯝ ꯌꯦꯡꯅꯤꯡꯉꯖꯦ ꯑꯩꯅ ꯑꯥꯔꯖꯦꯟꯇꯤꯅꯥ ꯑꯃꯨꯛꯇꯪ ꯄꯔ ꯂꯩꯍꯧꯕꯁꯤꯡꯅꯤꯁꯤꯦ ꯑꯩꯅ ꯈꯜꯂꯤꯁꯤꯦ ꯉꯍꯥꯟꯗꯒꯤ
ꯑꯗꯣ ꯑꯥꯔꯖꯦꯟꯇꯤꯅꯥꯁꯦ ꯑꯃꯔꯣꯝꯗꯁꯨ ꯁꯨꯃꯥꯏꯅ ꯍꯥꯏꯅꯩꯌꯦꯕ ꯃꯣꯏꯁꯦ ꯑꯥꯔꯖꯦꯟꯇꯤꯅꯥꯅ ꯁꯥꯟꯅꯔꯤꯕ ꯁꯥꯟꯅꯔꯤꯕ ꯃꯑꯣꯡ ꯃꯣꯏ ꯁꯥꯟꯅꯔꯤꯕ ꯈꯨꯠꯁꯥꯟꯅ ꯑꯗꯨꯗꯒꯤ ꯌꯥꯝ ꯀꯥ ꯍꯦꯟꯅ ꯍꯩꯕꯅ ꯅꯠꯇ꯭ꯔꯒꯗꯤ ꯑꯥꯔꯖꯦꯟꯇꯤꯅꯥꯗꯗꯤ ꯉꯝꯕ ꯉꯝꯃꯣꯏ ꯀꯩ ꯃꯔꯝꯒꯤꯅꯣ ꯥꯟꯗꯅ ꯃꯣꯏꯗꯤ ꯃꯣꯏ ꯃꯁꯥꯒꯤ ꯈꯔꯁꯨ ꯍꯩꯖꯔꯦ ꯃꯦꯁꯤ ꯌꯥꯎꯔꯦ ꯑꯗꯨꯏ ꯃꯊꯛꯇ ꯖꯁꯅꯁꯨ ꯑꯗꯩ ꯐꯤꯐꯥꯅꯁꯨ ꯃꯣꯏ ꯈꯔ ꯕꯦꯛ ꯇ ꯂꯩꯕꯅꯤꯅ ꯌꯥꯝ ꯀꯟꯅ ꯍꯌꯦꯅ ꯍꯩꯇ꯭ꯔꯒꯗꯤ ꯉꯝꯃꯣꯏ ꯍꯥꯏꯕ ꯑꯃ ꯍꯥꯏꯅꯔꯤꯅꯦ ꯃꯤꯁꯪ ꯂꯩꯕꯅꯤꯅ
ꯑꯗꯨꯕꯨ ꯐ꯭ꯔꯥꯟꯁꯀ ꯊꯣꯝꯒꯥꯏꯅꯔꯛꯄꯗꯨꯗꯤ ꯈꯔꯗꯤ ꯋꯥꯅꯤ
ꯑꯗꯨꯅꯤ ꯃꯃꯥꯡꯗꯁꯨ ꯃꯃꯥꯡ ꯋꯥꯔꯜ ꯀꯞꯇꯁꯨ ꯐ꯭ꯔꯥꯟꯁꯀ ꯃꯣꯏꯒ ꯊꯣꯝꯖ ꯊꯣꯝꯒꯥꯏꯅꯕꯗꯅꯤ ꯃꯣꯏꯅ ꯂꯧꯔꯤꯁꯦ
ꯎꯝ ꯑꯣ ꯀꯩꯅꯣꯅ ꯁꯣꯏꯈꯤꯕꯒꯤꯅꯤꯗ ꯀꯥꯎꯕꯗ ꯑꯃ ꯁꯣꯏꯈꯤꯕꯒꯤꯅꯦ
ꯃꯃꯥꯡꯗ ꯄꯦꯂꯥꯇꯤ ꯁꯣꯏꯕꯒꯤ ꯑꯗꯨ ꯃꯣꯏ ꯄꯦ ꯁꯤꯗꯤ ꯃꯣꯏ ꯀꯤꯞꯄꯔꯗꯣ ꯑꯥꯔꯦꯟꯇꯤꯅꯥ ꯀꯤꯄꯔꯗꯣ ꯁꯦꯠ ꯌꯥꯝ ꯇꯧꯋꯤꯅꯦ
ꯍꯩꯗꯤ ꯍꯩꯅꯦ ꯃꯗꯣ
ꯎꯝ
ꯌꯦꯡ ꯇꯥꯔꯦꯗꯅ ꯑ ꯀꯅꯥ ꯈꯪꯅꯤ ꯏꯪꯂꯟꯁꯨ ꯕꯣꯟ ꯐꯖꯩ ꯍꯟꯗꯛꯀꯤ
ꯐꯖꯩ ꯏꯪꯂꯦꯟ ꯕꯣꯣꯟ ꯐꯖꯩ ꯑꯗꯣ ꯌꯦꯡꯉꯁꯤ ꯍꯔ ꯍꯌꯦꯡ ꯑꯥꯔꯖꯦꯟꯇꯤꯅꯥꯒ ꯏꯪꯂꯦꯟꯒ ꯑꯁꯤꯅ ꯀꯅꯥꯅ ꯉꯝꯒꯦ
ꯎꯝ
ꯉꯁꯥꯏ ꯆꯠꯂꯤꯕ ꯀꯣꯏꯕ ꯁꯨꯝ ꯆꯠꯂꯤꯔꯣ ꯅꯠꯇ꯭ꯔꯒ ꯀꯩ ꯊꯕꯛ ꯂꯩꯕ꯭ꯔꯣ
ꯑꯉꯥꯡꯈꯩ ꯗꯣꯛꯇꯔꯗ ꯀꯩꯅꯣ ꯇꯧꯕꯤꯔꯨꯕꯅꯤꯗ ꯃꯃꯥꯏ ꯌꯦꯡꯕꯤꯔꯝꯕꯅꯤ ꯑꯗꯨ ꯃꯣꯏ ꯃꯃꯥꯏꯗꯣ ꯊꯤꯔꯗꯤ ꯆꯠꯅꯗ꯭ꯔꯦꯅ ꯈꯔ ꯉꯧꯅꯕ
ꯍꯧꯖꯤꯛꯀꯥꯟꯗꯤ ꯑꯉꯥꯡ ꯅꯨꯄꯤ ꯃꯆꯥꯈꯩꯁꯦ ꯂꯣꯏꯅ
ꯑ ꯍꯣꯁꯄꯤꯇꯥꯜꯗ ꯃꯥ ꯌꯥꯝ ꯃꯥꯟꯕ ꯎꯏ ꯐꯣꯟ ꯇꯧꯕꯗꯣ ꯄꯥꯏꯗꯕ
ꯑꯣ
ꯃꯥ ꯀꯣꯜ ꯕꯦꯛꯀ ꯇꯧꯔꯛꯇꯣꯏꯅꯦ ꯐꯣꯟ ꯀꯩꯅꯣ ꯇꯧꯗ꯭ꯔꯕꯖꯥꯠꯅ
ꯎꯝ ꯍꯣꯁꯄꯤꯇꯥꯜꯗ ꯎꯌꯦꯗꯤ ꯀꯩꯅꯣꯔꯣ
ꯔꯣꯕꯤꯟ
ꯔꯣꯕꯤꯜꯂꯣ
ꯑꯥ
ꯔꯣꯕꯤꯟ ꯈꯪꯗꯦꯅꯦ ꯑꯣꯏꯜ ꯄꯝꯗ ꯂꯩꯔꯤꯕ꯭ꯔꯥ ꯃꯌꯨꯝꯗ ꯂꯩꯔꯤꯕ꯭ꯔꯥ
ꯎꯝ
ꯑ ꯃꯥꯗꯤ ꯃꯥ ꯑꯣꯏꯜ ꯄꯝꯗ ꯂꯩꯕꯅꯤ ꯃꯥ ꯑꯗꯨꯝ ꯅꯣꯡꯃꯒꯤ ꯃꯣꯏ ꯇꯪꯈꯥꯏ ꯇꯪꯈꯥꯏ ꯄꯨꯅꯕꯗꯣ ꯑꯗꯨꯝ ꯌꯨꯝꯗ ꯍꯒꯠ ꯍꯟꯗ ꯆꯠꯄ ꯗꯣ ꯒꯥꯔꯤ ꯊꯥꯎꯗ ꯑꯣꯏꯅ ꯇꯧꯕꯅꯤꯅꯅ ꯍꯜꯐꯝꯗꯒ ꯑꯗꯨꯝ ꯂꯩꯕ ꯌꯥꯎꯕꯅꯦꯕ
ꯎꯝ ꯅꯪ ꯅꯍꯥꯟ ꯅꯣꯡꯃꯃ ꯀꯅꯥꯅꯣꯝ ꯅꯥꯏ ꯍꯥꯏꯕ꯭ꯔꯣ ꯀꯩꯅꯣꯝꯗꯤ ꯍꯥꯏꯈꯤꯕꯅꯦꯕ ꯑꯗꯨꯒꯤ ꯑꯗꯣ ꯍꯧꯖꯤꯛꯐꯥꯎꯕ ꯂꯩ ꯖꯥꯠꯅ ꯃꯥꯗ ꯌꯥꯝ ꯃꯅ ꯎꯈꯤꯕꯗꯣꯏꯗ ꯑꯁ ꯉꯥꯛꯇꯪ ꯆꯪꯕꯤꯔꯝꯒꯦꯅ ꯐꯣꯟ ꯇꯧꯕ ꯄꯥꯏꯔꯛꯇꯕ
ꯎꯝ ꯈꯪꯉꯄꯣꯛꯇꯔꯣ
ꯎꯝ
ꯑꯣ
ꯃꯆꯥ ꯆꯥꯎꯔꯦ ꯅꯍꯟꯒ ꯊꯥꯒꯠꯂꯛꯄꯗꯤ
ꯆꯥꯎꯔꯝꯅꯦ ꯄꯨꯔꯥ ꯀꯩꯅꯣ ꯃ ꯃꯣꯏ ꯑꯅꯤ ꯑꯄꯥꯒ ꯋꯥꯛꯀꯤꯡ ꯆꯦꯟꯕꯒ ꯆꯠꯃꯤꯟꯅꯗꯅ ꯌꯥꯝ ꯇꯧꯔꯤꯝꯅꯦ ꯃꯣꯏ ꯑꯦ ꯃꯄꯥꯅ ꯃꯆꯥꯅꯨꯄꯥꯗꯨꯗꯒ ꯐꯣꯇꯣꯒ ꯀꯥꯞꯍꯟꯗꯅ
ꯎꯝ
ꯀꯦꯃꯦꯔꯥ ꯃꯦꯟ ꯍꯥꯏꯔꯒ
ꯎꯝ ꯀꯩꯅꯣꯒꯤ ꯏꯕꯥꯏ ꯊꯣꯡꯉꯝꯕꯩ ꯃꯆꯥꯁꯨ ꯆꯥꯎꯔꯦ ꯃꯥ ꯃꯥꯁꯨꯕꯣ
ꯎꯝ ꯃꯉꯣꯟꯗꯩ ꯃꯌꯥꯝ ꯍꯥꯜꯂꯤꯅꯤ ꯀꯩꯅꯣ
ꯎꯝ ꯀ꯭ꯂꯥꯁꯀꯗꯤ ꯀꯩꯅꯣ ꯀꯥꯔꯝꯃꯅꯤ ꯇꯨ ꯊ꯭ꯔꯤꯒꯤ ꯌꯧꯔꯝꯃꯅꯤ
ꯀꯔꯣ ꯃꯅꯦ ꯊꯣꯡꯉꯕꯒꯤ
ꯗꯦ ꯆꯍꯤꯖꯔ ꯖꯔ ꯖꯔꯥ ꯍꯧꯖꯤꯟꯉꯦ
ꯑꯗꯨꯅꯤ ꯈꯪꯍꯧꯗꯦ ꯃꯣꯏ ꯂꯨꯍꯣꯡꯈꯤꯕꯒꯤ ꯇꯧꯗꯨꯗꯣ ꯑꯗꯨꯝ ꯌꯥꯝ ꯏꯀꯨꯏ ꯀꯨꯏꯗ꯭ꯔꯤꯕꯣꯏꯗꯤ ꯈꯜꯂꯦꯕ
ꯎꯝ
ꯂ ꯉꯥꯡꯗꯤ ꯆꯥꯎꯈ꯭ꯔꯦ
ꯑꯪ ꯇꯧꯔꯦ ꯅꯣꯏ ꯐꯧ ꯀꯃꯥꯏꯅ ꯇꯧꯔ ꯍꯨꯜꯂꯕꯣ
ꯐꯧꯁꯦ ꯍꯨꯟꯗ꯭ꯔꯤ ꯐꯧꯗꯤꯤꯗꯤ ꯇꯤꯡꯈ꯭ꯔꯦ ꯍꯌꯦꯡ ꯍꯥꯡꯆꯤꯠꯀꯨꯝꯕꯒ ꯍꯨꯟꯗꯧ ꯃꯥꯜꯂꯦ ꯑꯩꯈꯣꯏꯗꯨ ꯍꯥꯐꯨ ꯌꯥꯝꯃꯟꯗꯅ ꯍꯥꯐꯨ ꯀꯨꯟꯕꯗ ꯑ ꯃꯤ ꯂꯣꯏ ꯋꯥꯅꯔꯦ ꯑꯩꯈꯣꯏ ꯃꯃꯥꯡꯗ ꯍꯤꯡꯒꯣꯜ ꯀꯣꯏꯈꯤꯕꯒꯤ ꯐꯠꯇꯥꯎ ꯃꯣꯏꯒꯤ ꯑꯃ ꯑꯃꯗꯣ ꯐꯠꯇꯕ ꯀꯩꯅꯣꯗꯣ ꯂꯧꯊꯣꯛꯍꯧꯗꯗꯅ ꯅꯥꯄꯤꯁꯨ ꯃꯌꯥꯝ ꯍꯧꯖꯤꯜꯂꯝꯕ ꯑꯗꯨꯗꯨꯒꯤ ꯅꯩꯈ꯭ꯔ ꯃꯇꯨꯡꯗ ꯁꯥꯄꯣ ꯀꯟꯅ ꯈꯜꯂꯦ ꯑꯗꯩꯗꯤ ꯂꯧꯔꯤꯁꯨ ꯈꯔ ꯑꯀꯥꯏꯕ ꯑꯗꯨ ꯂꯧꯔꯤ ꯀꯩꯀꯩ ꯑꯀꯥꯏꯕꯁꯤꯡꯗꯨꯁꯨ ꯍꯌꯦꯡ ꯂꯧꯔꯤ ꯀꯥꯏꯕꯁꯦ ꯍꯌꯦꯡ ꯏꯁꯤꯡ ꯑꯃ ꯑꯃ ꯊꯥꯖꯤꯟꯕ ꯀꯥꯟꯗ ꯂꯧꯔꯤꯗꯣ ꯀꯥꯏꯔꯗꯤ ꯁꯦꯡꯡꯂꯣꯏ ꯆꯠꯈꯤꯑꯕ ꯃꯤꯉꯣꯟꯗ ꯂꯣꯏ ꯎꯝ ꯑꯗꯨꯃꯥꯏꯅ ꯆꯠꯈꯤꯕꯗꯨ ꯅꯨꯡꯉꯥꯏ ꯌꯥꯔꯣꯏꯗꯧꯅꯤꯅ ꯂꯧꯔꯤꯁꯨ ꯀꯟꯅ ꯁꯦꯝꯃꯤꯌꯦ ꯑꯦꯁꯨ ꯊ ꯂꯧ ꯍꯨꯟꯕ ꯌꯥꯗ ꯂꯩꯔꯦ
ꯅꯣꯏꯁꯦ ꯂꯧꯈꯣꯟ ꯍꯥꯟꯅ ꯀꯩꯅꯣ ꯑꯩꯈꯣꯏ ꯑꯩꯒꯤ ꯍꯨꯜꯂꯒ ꯂꯤꯡꯊꯣꯛꯑꯒ ꯇꯧꯕꯤꯗꯣ ꯇꯧꯗꯣꯏꯔꯦ ꯗꯥꯏꯔꯦꯛ ꯐꯧ ꯑꯣꯏꯅ ꯍꯨꯟꯗꯣꯏꯔꯣ
ꯗꯥꯏꯔꯦꯛ ꯐꯧ ꯑꯣꯏꯅ ꯍꯨꯟꯖꯤꯟꯈ꯭ꯔꯗꯝꯕꯅꯤ ꯃꯃꯥꯡ ꯃꯃꯥꯡ ꯆꯍꯤ ꯑꯅꯤꯃꯨꯛꯇꯤ ꯊꯪꯅ ꯊꯪꯅꯅ ꯂꯤꯡꯉꯦ ꯑꯗꯣ ꯂꯤꯡꯕꯁꯦ ꯂꯧ ꯂꯤꯡꯕꯁꯦ ꯍꯧꯖꯤꯛꯇꯤ ꯄꯩꯁꯥ ꯆꯪꯉꯦꯕ ꯍꯥꯏꯗꯤ ꯂꯧꯣꯟ ꯂꯧꯍꯣꯟ ꯐꯣꯏꯕꯗ ꯃꯤ ꯆꯪꯉꯅꯤ ꯑꯗꯩ ꯍꯌꯦꯡꯁꯨ ꯑꯃꯨꯛ ꯂꯤꯡꯕꯗꯁꯨ ꯑꯃꯨꯛ ꯆꯪꯅꯤ ꯂꯣꯏꯁꯔꯨꯛꯄꯗꯤ ꯍꯌꯦꯡ ꯂꯧ ꯃꯌꯥꯝꯅ ꯂꯧ ꯍꯨꯟꯅꯔꯤꯁꯤꯅ ꯄꯦꯡꯕ ꯂꯤꯡꯅꯔꯤꯁꯤꯅ ꯄꯦꯡꯕ ꯇꯟꯕ ꯍꯦꯡ ꯍꯧꯔꯛꯄ ꯃꯇꯨꯡꯗ ꯐꯧꯗꯣ ꯅꯥꯄꯤ ꯍꯧꯕꯗꯣ ꯄꯦꯡꯕ ꯇꯟꯅꯕꯒꯤ ꯂꯤꯡꯉꯅꯦꯕ ꯑꯗꯣ ꯍꯧꯖꯤꯛꯇꯤ ꯂꯤꯡꯕꯗꯨꯅ ꯍꯦꯟꯅ ꯄꯩꯁꯥ ꯆꯪꯉꯒ ꯃꯤ ꯆꯪꯕꯗ ꯑꯃꯨꯛ ꯇꯧꯔꯦ ꯑꯗꯨꯗꯨꯅ ꯍꯌꯦꯡ ꯍꯨꯟꯖꯟꯈ꯭ꯔꯒ ꯅꯥꯄꯤꯗ ꯀꯥꯞꯁꯤꯜꯂꯒ ꯅꯥꯄꯤꯗꯣ ꯍꯧꯍꯟꯗꯕꯗꯣ ꯑꯗꯨꯅ ꯍꯦꯟꯅ ꯁꯝꯃꯦꯅ ꯍꯨꯟꯖꯜꯂꯒ ꯍꯟꯗꯛ
ꯑ ꯃꯣꯏꯁꯦ ꯐꯧ ꯊꯣꯛꯄ ꯈꯣꯠꯄ ꯆꯞ ꯃꯥꯟꯅꯕ꯭ꯔꯣ
ꯐꯧ ꯊꯣꯛꯄꯁꯦ ꯀꯅꯥꯒꯨꯝꯕ ꯃꯣꯏ ꯃꯥꯏ ꯃꯥꯒꯤ ꯀꯩꯅꯣꯒꯤ ꯃꯈꯥ ꯄꯣꯜꯜꯂꯤꯦꯗ ꯀꯅꯥꯒꯨꯝꯕ ꯈꯔꯅ ꯍꯥꯏ ꯂꯧ ꯁꯦ ꯂꯤꯡꯕꯅ ꯍꯦꯟꯅ ꯊꯣꯛꯏ ꯍꯥꯏ ꯑꯗꯒꯤ ꯈꯨꯟꯕꯅ ꯑꯗꯣ ꯑꯁꯦꯡꯕꯩꯗꯤ ꯂꯤꯡꯕꯅꯗꯤ ꯐꯧꯁꯦ ꯊꯣꯛꯎ ꯍꯧꯖꯤꯛ ꯈꯔꯗꯤ ꯍꯦꯟꯕ ꯃꯥꯜꯂꯦ
ꯎꯝ ꯑꯗꯨꯃꯥꯏꯅꯗꯤꯦ ꯍꯥꯏꯅꯕ
ꯎꯝ
ꯑꯗꯩ ꯑꯩꯈꯣꯏꯅ ꯐꯧ ꯑꯣꯏꯅ ꯍꯨꯟꯕꯁꯤꯅ ꯑꯃꯨꯛ ꯃꯥꯒꯤ ꯍꯧꯗꯕ ꯖꯒꯥꯁꯦ ꯑꯃꯨꯛ ꯐꯣꯔꯠ ꯀꯄ ꯈꯣꯠꯄ ꯑꯗꯩ ꯀꯣꯛꯉꯒꯁꯨ ꯑꯃꯨ ꯁꯠꯇꯣꯛꯐꯝ ꯇꯧꯅꯩꯗꯅ
ꯇꯧꯅꯩ ꯇꯧꯅꯩ ꯑꯗꯨꯒꯨꯝꯕ ꯄꯦꯡꯕ ꯄꯦꯡꯕ ꯑꯃ ꯆꯪꯉꯦꯕ ꯂꯧ ꯕꯁꯤꯅ ꯍꯨꯟꯖꯟꯕꯁꯤꯅ ꯑꯩꯈꯣꯏꯒꯤ ꯑꯗꯨꯅꯦ ꯍꯧꯖꯤꯛ ꯈꯪꯒꯦꯗ ꯇꯧꯔꯤꯁꯦ ꯀꯔꯤ ꯀꯩꯅꯣ ꯇꯧꯗꯣꯏꯅꯣ
ꯑꯗꯣ ꯃꯤ ꯍꯥꯏꯔꯣ
ꯑ ꯅꯣꯏꯒꯤ ꯂꯧ ꯍꯥꯞꯄꯨ ꯌꯥꯝ ꯀꯩꯅꯣ ꯇꯧꯋꯦ ꯑꯗꯣ ꯍꯥꯟꯅ ꯃꯃꯥꯡꯗ ꯃꯌꯥꯝ ꯈꯣꯏꯅꯅꯕꯗꯗꯩꯗꯣ ꯈꯣꯏꯍꯧꯗ꯭ꯔꯕꯣ ꯃꯔꯣꯟ ꯑꯃ ꯍꯥꯟꯅ ꯑ ꯑꯅꯤꯔꯛ ꯑꯍꯨꯝꯂꯛ ꯈꯣꯏꯅꯩꯗꯅ
ꯈꯣꯏꯕꯨꯗꯤ ꯈꯣꯏ ꯑꯩꯈꯣꯏꯒꯤꯗꯣ ꯑꯗꯨꯝ ꯑꯩꯈꯣꯏꯒꯤꯗꯨꯗꯤ ꯀꯪꯒꯗ꯭ꯔꯦꯕ ꯑꯗꯨꯝ ꯆꯣꯠꯁꯤꯜꯂ ꯂꯩꯈ꯭ꯔꯦ ꯄꯣꯔꯁꯟ ꯆꯪꯕ ꯌꯥꯈꯤꯗꯕ ꯑꯗꯨꯗꯨꯒꯤ ꯄꯨꯔꯥ ꯍꯅ ꯀꯣꯏꯕꯗꯨ ꯈꯣꯏꯗ꯭ꯔꯦꯕ ꯑꯗꯨꯝ ꯅꯩꯁꯟꯈ꯭ꯔꯦꯕ
ꯎꯝ
ꯣꯟꯒꯤ ꯂꯧ ꯑꯣꯏꯕꯅꯤꯅ ꯅꯣꯡ ꯈꯤꯇꯪ ꯆꯨꯕꯒ ꯑꯗꯨꯝ ꯆꯣꯠ ꯆꯣꯠ ꯆꯣꯠ ꯆꯣ ꯆꯣ ꯊꯧ ꯂꯩꯕꯗꯣ ꯑꯗꯨꯅ ꯍꯟꯗꯛ ꯈꯣꯏꯕꯕꯨꯗꯤ ꯑꯅꯤꯔꯛ ꯑꯍꯨꯝꯂꯛ ꯈꯣꯏꯔꯤꯅꯦ ꯑꯗꯨ ꯑꯣꯏ ꯇꯔꯁꯨ ꯀꯪꯉꯀꯥꯟꯗ ꯗꯥꯏꯔꯦꯛ ꯈꯣꯏꯕꯗꯨ ꯀꯣꯏꯍꯧꯗ꯭ꯔꯦꯕ ꯀ ꯈꯣꯏꯈ꯭ꯔꯒꯁꯨ ꯌꯥꯝ ꯀꯟꯅ ꯑꯩꯈꯣꯏꯒꯤ ꯀꯪꯉꯀꯥꯟꯗ ꯈꯣꯏꯕ ꯑꯗꯨꯒ ꯆꯣꯠꯂꯤ ꯆꯣꯠꯂꯤ ꯇꯧꯗ ꯈꯣꯏꯕ ꯑꯗꯨꯒ ꯈꯦꯠꯅꯈ꯭ꯔꯁꯦ
ꯎꯝ
ꯆꯀꯥꯗ ꯅꯥꯟꯗꯅꯦ
ꯏꯁꯤꯡꯁꯤꯕꯨ ꯀꯃꯥꯏꯅ ꯇꯧꯒꯦ ꯈꯔ ꯋꯥꯗꯣꯏ ꯃꯥꯟꯕ ꯑꯃꯝ ꯊꯛꯆꯩꯔꯤꯁꯦ ꯈꯔ ꯀꯃꯥꯏꯅ ꯇꯧꯒꯦ
ꯏꯁꯤꯡꯁꯦ ꯍꯧꯖꯤꯛ ꯇꯥꯔꯤꯕ ꯅꯣꯡ ꯆꯨꯁꯤꯒꯥꯏꯗꯤ ꯁꯨꯝ ꯀꯩꯅꯣ ꯇꯧꯋꯦ ꯑꯗꯣ ꯃꯥꯏ ꯍꯧꯖꯤꯛꯁ ꯇꯝꯕ ꯉꯝꯕꯤꯔꯦ ꯅꯣꯡꯁꯦ ꯍꯦꯛ ꯇꯥꯍꯟꯅꯤꯡꯕ ꯃꯇꯝꯗꯅ ꯍꯦꯛ ꯇꯥꯗꯕ ꯇꯥꯔ ꯑꯣꯏꯗꯕ ꯍ ꯊꯣꯛꯄ ꯃꯇꯝꯗꯒ ꯍꯦꯛ ꯆꯨꯁꯜꯂꯛꯄ ꯑꯗꯣ ꯑꯩꯈꯣꯏꯗꯤ ꯂꯧꯗꯣ ꯍꯤꯡꯒꯣꯟ ꯃꯊꯛ ꯁꯣꯔꯣꯡꯄꯥꯟꯅ ꯑꯣꯏꯕꯅꯤꯅ ꯏꯁꯤꯡꯗꯣ ꯍꯦꯛ ꯌꯧꯔꯛꯄꯒ ꯍꯦꯛ ꯐꯪꯐꯝ ꯖꯒꯥꯗꯤ ꯑꯣꯏꯌꯦꯕꯀꯣ
ꯎꯝ
ꯑꯗꯣ ꯈꯪꯗꯦ ꯍꯧꯖꯤꯛ ꯐꯥꯎꯒꯤꯗꯤ ꯏꯁꯤꯡꯗꯣ ꯋꯥꯠꯇꯦ ꯅꯣꯏꯗꯤ ꯂꯧ ꯅꯍꯥꯟ ꯀꯩꯅꯣ ꯇꯧꯋꯦ ꯑꯗꯨ ꯀꯃꯥꯏꯅ ꯇꯧꯈ꯭ꯔꯒꯦ